ꯎꯔꫭ
ꯍꯣꯏꯣꯏ ꯇ ꯇ
ꯑꯣ
ꯎ ꯆ
ꯆꯥꯗ꯭ꯔꯤ ꯅꯪꯗꯤ
ꯆꯔꯦ ꯍꯥꯏꯗꯤ
ꯀꯔꯤ ꯌꯦꯟꯁꯥꯡ ꯆꯥꯕ꯭ꯔꯣ
ꯃꯁꯤꯄꯤ ꯕꯦꯁꯥꯏꯗ ꯑꯂꯨꯒ ꯕꯤꯟꯁ ꯀ ꯃꯤꯛꯁ ꯍꯥ
ꯍꯣꯁꯇꯦꯜ ꯂꯩꯕꯒꯤꯔꯣ
ꯎꯝ ꯅꯠꯇꯦ ꯌꯨꯝꯗ ꯂꯩꯕꯒꯤ
ꯀꯗꯥꯏꯗ ꯂꯩꯕ꯭ꯔꯣ ꯑꯩꯁꯨ ꯌꯨꯝꯗ ꯂꯩꯌꯦ
ꯎꯝ ꯑꯩ ꯂꯩꯕ ꯃꯐꯝꯗ ꯂꯩꯑꯦ
ꯀꯒꯥꯔꯤ ꯈꯨꯟꯔꯣꯝꯗꯔꯣ
ꯑꯩꯒꯤ ꯈꯨꯟꯗ
ꯇꯝꯄꯥꯛꯇꯔꯣ ꯆꯤꯡꯗꯔꯣ
ꯆꯤꯡꯗꯅꯤ
ꯆꯤꯡꯗꯗꯤ ꯅꯨꯡꯉꯥꯏꯌꯦ ꯀꫭ
ꯎꯝ ꯅꯪꯁꯨ ꯆꯤꯡꯗ ꯂꯩꯕ꯭ꯔ
ꯍꯣꯏ
ꯑ ꯑꯣ ꯀꯔꯤ ꯀꯔꯤ ꯅꯨꯡꯉꯥꯏꯑꯦ ꯀꯔꯤ ꯀꯔꯤ ꯍꯣꯠꯅꯔꯤꯒꯦ ꯍꯧꯖꯤꯛꯀꯥꯟ
ꯑꯗꯨꯝ ꯂꯩꯌꯦ ꯌꯨꯝꯒ ꯑꯗꯨꯝ ꯐ꯭ꯔꯤꯗ ꯂꯩꯕꯅꯦ
ꯑꯣ ꯈꯨꯂꯦꯁꯒꯨꯝꯕ ꯆꯠꯇ꯭ꯔꯅꯥ
ꯀꯣꯂꯦꯖ ꯀꯥꯕ ꯂꯣꯏꯈ꯭ꯔꯦ
ꯑꯣ
ꯀꯥꯅꯤꯡꯗ꯭ꯔꯕꯒꯤ
ꯊꯕꯛ ꯊꯕꯛ ꯊꯤꯔꯤ꯭ꯔꯕ
ꯊꯕꯛꯁꯨ ꯐꯪꯕ ꯅꯥꯏꯗ꯭ꯔꯦ
ꯑꯗꯨꯗ ꯆꯍꯤ ꯀꯌꯥꯒꯨꯝꯕ ꯁꯨꯈ꯭ꯔꯦ ꯅꯪ
ꯆꯍꯤ ꯍꯥꯏꯕ ꯌꯥꯕ꯭ꯔꯥ ꯅꯪꯒꯤ ꯕꯦꯛꯒ꯭ꯔꯥꯎꯟ ꯌꯥꯝ ꯇꯥꯏ ꯆꯍꯤ ꯍꯥꯏꯕ ꯌꯥꯕ꯭ꯔꯣ
ꯈꯪꯗꯦꯗ ꯑꯩ ꯆꯍꯤꯒꯨꯝꯕꯗꯤ ꯌꯥꯕꯨꯗꯤ ꯌꯥꯔꯅꯤꯗ
ꯍꯣꯏ ꯆꯍꯤꯅ ꯍꯥꯟꯅ ꯍꯥꯏꯔꯛꯑꯣ ꯂꯩꯁꯥꯕꯤꯅ ꯆꯍꯤ ꯍꯥꯟꯅ ꯍꯥꯏꯕ ꯍꯧꯥꯎꯅꯔꯗꯦ
ꯍꯥꯥ
ꯅꯣꯏ ꯅꯣꯏꯁꯦ ꯅꯣꯏꯁꯦ ꯊꯤꯡꯈꯣꯏꯅꯦ ꯍꯦꯛꯇ ꯂꯝꯗ꯭ꯔꯣ
ꯍꯣꯏ ꯆꯥꯅꯤꯡꯗꯕ ꯑꯁ ꯅꯨꯡꯁꯥꯒ ꯁꯥꯕ꯭ꯔꯣ ꯅꯨꯡꯁꯥ ꯁꯥꯕ꯭ꯔꯣ ꯅꯣꯏꯗ
ꯑꯩ ꯌꯥꯝ ꯁꯥꯕꯅꯤ ꯑꯩꯈꯣꯏꯗꯗꯤ
ꯃꯁꯤ ꯌꯥꯝ ꯁꯥꯏ ꯑ ꯆꯥꯛꯄꯣꯠ ꯆꯥꯅꯤꯡꯗꯦꯅ
ꯏꯟꯁꯥꯡ ꯍꯥꯎꯇꯕ ꯃꯥꯜꯂꯦꯗ
ꯑꯩ ꯍꯦꯟꯖꯥꯡꯗꯤ ꯌꯥꯝ ꯍꯥꯎꯋꯤꯗ
ꯍ
ꯀꯦꯔꯣ ꯑꯈꯥꯕꯅꯦ ꯀꯔꯤ ꯔꯁꯣꯏ ꯁꯣꯏꯕꯨꯝꯗ ꯇꯕ ꯎꯁꯣꯏ ꯃꯦꯠꯄꯅꯦ ꯌꯦꯟ ꯈꯤꯇꯪ ꯉꯥꯎꯕꯅꯦ ꯉꯔꯥꯡꯒꯤꯁꯨ ꯂꯩ ꯑꯗꯨꯕꯨ ꯁꯥꯃꯟꯕꯩ ꯆꯥꯅꯤꯡꯗꯕ
ꯑꯥ ꯅꯣꯏꯒꯤ ꯐꯦꯃꯤꯂꯤ ꯁꯤꯡꯗꯤ ꯆꯥꯔꯕꯣ
ꯆꯥꯗꯔꯤ ꯍꯧꯖꯤꯛ ꯊꯣꯡꯕ ꯂꯣꯏꯕꯗ ꯉꯥꯏꯔꯤꯗ ꯉꯁꯤꯗꯤ ꯑꯩꯅ ꯊꯣꯡꯕꯤꯈ꯭ꯔꯦ ꯍꯣꯏ
ꯍꯥꯎꯔꯝꯃꯣꯏꯗꯀꯣ ꯅꯪ ꯊꯣꯡꯕꯁꯦ
ꯈꯪꯗꯦ ꯍꯥꯎꯒꯦꯔ ꯑꯩꯗꯤ ꯄꯥꯛ ꯄꯥꯛ ꯊꯣꯡꯗꯕ ꯉꯁꯤꯗꯤ ꯃꯣꯏ ꯍꯧꯒꯠꯇꯕꯤꯅꯤꯀꯣ ꯁ ꯑꯩꯗꯣ ꯅꯪ ꯕꯣꯜ ꯌꯦꯡꯗ꯭ꯔꯣ
ꯌꯦꯡꯗꯦ
ꯕꯣꯜ ꯌꯦꯡꯕꯒꯤ ꯍꯜꯂꯛꯄꯗꯨ ꯄꯨꯡ ꯇꯔꯦꯠ ꯑꯗ ꯑꯗꯨꯃꯥꯏꯅ ꯍꯜꯂꯛꯈ꯭ꯔꯕ ꯑꯩꯗꯣ
ꯑꯣ ꯀ ꯀ ꯀ ꯀ ꯀ ꯀꯗꯥꯥ ꯀꯀꯗꯥꯏꯗ ꯆ ꯑꯥ ꯀꯗꯥꯏꯗ ꯆꯠꯄ꯭ꯔꯥ
ꯏꯃꯥꯟꯅꯕꯤ ꯑꯈꯣꯏ ꯄꯨꯜꯂ ꯌꯦꯡꯕ
ꯎꯝ ꯎꯝ ꯎꯝ
ꯑꯗꯨꯒꯤ ꯑꯗꯨ ꯌꯦꯡꯕ ꯂꯥ ꯂꯣꯏꯔꯒꯀꯣ
ꯎꯝ
ꯀꯩꯅꯣ ꯇꯧꯕ ꯍꯜꯂꯛꯑꯒ ꯌꯨꯝꯗ ꯂꯥꯛꯑꯦ ꯑꯗꯨ ꯇꯨꯝ ꯂꯩꯕꯒꯤ ꯍꯧꯗꯣꯛꯄ ꯇꯟꯕꯒꯤ ꯃꯣꯏꯕꯨꯀꯣ
ꯎꯝ ꯎꯝ
ꯑꯗꯒꯤ ꯑꯩꯅ ꯊꯣꯡꯕꯤꯈ꯭ꯔꯕ
ꯑꯣ ꯑꯣ ꯐꯔꯦꯅꯦ ꯑꯥ ꯅꯣꯏꯖꯦ ꯏꯆꯤꯟ ꯏꯅꯥꯎ ꯀꯌꯥꯒꯨ ꯂꯩꯕ꯭ꯔꯥ
ꯑꯈꯣꯏ ꯅꯨꯄꯤ ꯉꯥꯛꯇ ꯇꯔꯨꯛꯅꯦ
ꯑꯣ ꯑꯗꯣ ꯅꯪꯅ ꯃꯤꯗꯜ ꯑꯩꯁꯦ ꯃꯔꯤ ꯑꯥ ꯐꯣꯔ ꯁꯤꯁꯇꯔ ꯂꯩꯌꯦ ꯑꯗꯨꯒ ꯇꯨ ꯕ꯭ꯔꯗꯔꯁ
ꯑꯁ ꯑꯈꯣꯏꯁꯨ ꯅꯨꯄꯤ ꯑꯩꯈꯣꯏꯅ ꯅꯨꯄꯤꯗꯔꯣꯏꯕ
ꯑꯥ ꯅꯨꯅꯨꯄꯤ ꯈꯥꯛꯇꯀꯣ
ꯑꯥ
ꯑꯗꯨ ꯑꯗꯨ ꯑꯣꯏꯔꯗꯤ ꯅꯣꯏꯁꯦ ꯅꯨ ꯅꯨꯄꯥꯒꯤ ꯋꯥꯕ ꯈꯪꯉꯣꯏꯅꯦ
ꯀꯩꯍꯥꯏꯕ
ꯅꯨꯄꯤ ꯈꯛꯇ ꯑꯣꯏꯔꯗꯤꯀꯣ ꯎꯝ ꯅꯨꯄꯥꯅ ꯋꯈꯤ ꯑꯥ ꯋꯥꯕꯗꯣ ꯅ ꯑꯥ ꯅꯣꯏ ꯈꯪꯂꯔꯣꯏꯕ
ꯍꯁ ꯅꯪꯁꯨ ꯑꯗꯨ ꯃꯛꯇꯤ ꯄꯪꯒꯅꯨꯍꯦ
ꯑꯈꯣꯏ ꯍꯦꯟꯅ ꯈꯪꯂꯤꯕꯅꯦ ꯍꯥꯏꯕꯗꯤ ꯅꯣꯏꯒꯤ ꯑꯦꯞꯁꯦꯟꯗꯣ ꯑꯈꯣꯏꯅ ꯑꯈꯣꯏꯅ ꯃꯦꯟꯁꯤꯜꯂ ꯂꯦꯗꯅ
ꯑꯗꯨꯒꯤ ꯑꯁ ꯌꯥꯝ ꯈꯪꯉꯦ ꯑꯗꯨꯗꯤ ꯅꯣꯏꯒꯤ ꯇꯧꯒꯗꯧꯕꯗꯣ ꯑꯈꯣꯏꯅ ꯂꯣꯏꯅ ꯇꯧꯈ꯭ꯔꯦ ꯑꯈꯣꯏꯗꯤ ꯅꯨꯄꯥꯅ ꯇꯧꯒꯗꯧ ꯊꯕꯛꯇꯣ ꯑꯈꯣꯏ ꯌꯨꯝꯒꯤ ꯅꯨꯄꯤꯅ ꯂꯣꯏ ꯇꯧꯈ꯭ꯔꯦ
ꯑꯝ ꯅꯣꯏꯒꯤ ꯃꯃꯥ ꯍꯦꯝ ꯃꯦꯝ ꯗꯦꯠ ꯂꯣꯏꯅ ꯂꯩꯀꯣ
ꯍꯣꯏ ꯏꯄꯥꯗꯤ ꯂꯩꯔꯁꯨ ꯅꯨꯞ ꯅꯨꯄꯥ ꯑꯃꯈꯛ ꯑꯣꯏꯔꯁꯨ ꯌꯨꯝꯗ ꯑꯃꯨꯀ ꯂꯩꯇ꯭ꯔꯦ
ꯑꯣ ꯀ ꯑ ꯊꯕꯛꯀꯨꯝꯕ ꯇꯧꯕ꯭ꯔꯥ
ꯑꯔꯤꯄꯣꯛ ꯀꯕꯨꯏ ꯈꯨꯟꯗ ꯌꯨꯝꯗ ꯂꯩꯇꯝꯅꯤꯅ ꯗꯨꯝ ꯅꯨꯄꯥꯒꯤ ꯊꯕꯛꯁꯦ ꯈꯣꯏ ꯂꯣꯏꯅ ꯃꯦꯜꯂꯦꯕ
ꯑꯣ ꯑꯣ ꯑꯣ
ꯋꯥꯏꯗꯥ
ꯑꯗꯨꯗꯤ ꯅꯨꯄꯥ ꯊꯤꯔ ꯑꯗꯨꯅ
ꯅꯪ ꯆꯍꯤ ꯀꯌꯥ ꯁꯨꯔꯦ
ꯇ꯭ꯋꯦꯟꯇꯤ ꯁꯤꯛꯁ ꯄ꯭ꯂꯁ
ꯑꯩꯒ ꯃꯅꯅꯦꯅꯗꯤ
ꯑꯣ
ꯀꯣꯂꯦꯖ ꯂꯣꯏꯈ꯭ꯔꯕ꯭ꯔꯣ ꯅꯪꯁꯨ
ꯎꯝ ꯑꯩꯗꯤ ꯀꯣꯂꯦꯖ ꯂꯣꯏꯕꯗꯤ ꯂꯣꯏꯗ꯭ꯔꯤ ꯍꯥꯏꯗꯤ ꯃꯥꯁꯇꯔ ꯅꯠꯇꯕꯀꯣ ꯑꯣ ꯑꯩꯁꯦ ꯀ꯭ꯂꯥꯁ ꯇꯨꯐ ꯀ꯭ꯂꯥꯁ ꯇꯨꯋ ꯂꯣꯏꯕ ꯀꯥꯟꯗ ꯑꯩ ꯆꯍꯤ ꯑꯅꯤ ꯑꯅꯤ ꯃꯈꯥꯏ ꯑꯍꯨꯝꯔꯥ ꯇꯣꯛꯈ꯭ꯔꯦꯕ ꯑꯗꯨꯒ ꯍꯧꯖꯤꯛꯅ ꯀꯣꯔꯦꯁꯄꯣꯟꯗꯦꯟꯗ ꯊꯝꯕꯀꯣ
ꯑꯥ
ꯂꯥꯁ ꯂꯥꯁ ꯁꯦꯃꯤꯁꯇꯔꯅꯤ ꯍꯧꯖꯤꯛ ꯑꯗꯨ ꯑꯣꯏꯔꯁꯨ ꯀꯣꯂꯦꯖꯇꯤ ꯇꯃꯦꯡꯂꯗ ꯀꯣꯂꯦꯖ ꯀꯣꯔꯣꯔꯦꯁꯄꯣꯟꯗꯦꯟꯗ ꯊꯝꯕꯀꯣ ꯑꯗꯣ ꯑꯩꯗꯤ ꯇꯃꯦꯡꯂꯣꯡ ꯃꯄꯥꯟꯗ ꯂꯩꯌꯦ
ꯀꯪꯂꯩꯄꯥꯛꯥꯛꯇ ꯂꯩꯌꯦꯦꯒꯣ
ꯀꯪꯂꯩꯄꯥꯛꯥꯛꯇꯨ ꯅꯠꯇ꯭ꯔꯣ ꯅꯁꯦ
ꯑ ꯑꯗꯨ ꯑꯣ ꯅꯪ ꯅꯪꯁꯨ ꯅꯨꯄꯤ ꯑꯣꯏꯔꯗꯤ ꯑꯩ ꯑꯩꯒ ꯆꯞ ꯃꯥꯟꯅꯩ ꯑꯗꯨ ꯑꯣꯏꯔꯗꯤ ꯑ ꯂꯨꯍꯣꯡ ꯂꯨꯍꯣꯡꯅꯤꯉꯥꯏ ꯃꯇꯝ ꯍꯦꯟꯈ꯭ꯔꯦꯅꯦ
ꯆꯠꯂꯗ ꯀꯥꯏꯗꯒꯤ ꯍꯦꯟꯦꯟꯕ꯭ꯔꯣ ꯌꯎꯗ꯭ꯔꯤ
ꯑꯦ ꯍꯦꯟꯈ꯭ꯔꯦ
ꯆꯠꯂꯣ ꯑꯗꯨꯒꯨꯝꯕ ꯋꯥ ꯍꯥꯏꯔꯒꯅꯨ
ꯑꯩꯗꯤ ꯑꯗꯨꯒꯨꯝꯕ ꯋꯥ ꯍꯥꯏꯅꯤꯡꯕꯒꯤ ꯀꯣꯜ ꯀꯣꯜ ꯇꯧꯅꯤꯡꯕꯅꯤ ꯑꯁꯤ ꯑꯦꯞꯁ ꯑꯁꯤ ꯑꯁꯤꯒꯤ ꯑꯦꯞꯁꯇ ꯂꯥꯛꯑꯕꯗꯣ ꯑꯩ ꯑꯩꯒꯤꯗꯤ ꯃꯦꯟ ꯇꯥꯔꯒꯦꯠ ꯂꯩꯌꯦꯕ
ꯑꯣ ꯑꯩꯒꯤꯗꯤ ꯃꯦꯟ ꯇꯥꯔꯒꯦꯁ ꯁꯦ ꯑꯁꯤꯒꯤ ꯑꯦꯠꯁ ꯀꯥꯟꯅꯕꯅꯤꯅꯦ
ꯑꯩꯒꯤ ꯑꯩꯅ ꯑꯩ ꯅꯪ ꯅꯨꯄꯥ ꯑꯣꯏꯔꯗꯤ ꯐꯣꯟ ꯐꯣꯟꯁꯨ ꯇꯧꯔꯣꯏ ꯇꯋꯥꯗꯤ
ꯁ
ꯀꯣ ꯀꯣꯜ ꯂꯥꯛꯑꯔꯁꯨ ꯕꯤꯖꯤꯌꯦ ꯊꯝꯃꯅꯤ
ꯆꯕꯁ ꯌꯥꯝ ꯅꯩꯕ ꯃꯅꯤ ꯏꯅꯦꯅ
ꯑꯁꯤ ꯑꯦꯞꯁꯁꯦ ꯑꯁ ꯑꯩ ꯌꯥꯝꯅ ꯀꯩꯅꯣ ꯍꯔꯥꯎꯋꯏꯅꯦ ꯑꯁꯤ ꯑꯩꯒꯤ ꯑꯩꯅ ꯈꯟꯕꯅꯤ ꯑꯁ ꯑꯩꯒꯤꯗꯃꯛꯇ ꯄ꯭ꯔꯚꯨꯒꯨꯝꯅ ꯄꯤ ꯑꯗꯨꯃꯥꯏꯅ ꯇꯧꯕ꯭ꯔꯥ ꯁꯦꯝꯈꯤꯕ꯭ꯔꯥꯅ ꯑꯗꯨꯃꯥꯏꯅ ꯈꯜꯂꯤꯕ ꯎ
ꯐꯪꯒꯅꯤ ꯐꯪꯒꯅꯤ
ꯍꯥꯏꯗꯤ ꯂꯣꯏꯅ ꯋꯥꯔꯤꯒꯨꯝꯕ ꯇꯧꯅꯤꯡꯉꯤꯗꯅ ꯁꯤꯗ ꯎꯝ ꯑꯗꯨꯏꯅꯤ ꯑꯗꯨꯒ ꯂꯣꯏ ꯅꯝꯕꯔꯁꯨ ꯐ꯭ꯔꯤꯗ ꯂꯧꯔꯦ
ꯑꯪ ꯇꯥꯎ ꯇꯧꯔꯦ
ꯄꯩꯁꯥꯕꯤ ꯄꯥꯈꯪ ꯅꯝꯕꯔ ꯅꯤꯕ ꯀꯥꯟꯗ ꯌꯥꯝ ꯋꯥꯅ ꯄꯤꯅꯗ꯭ꯔꯣ ꯑꯁꯤꯗꯗꯤ ꯑꯣꯄꯦꯦ
ꯍꯣꯏ ꯑꯗꯨꯅꯅꯤ
ꯌꯥꯝꯅ ꯐꯖꯕ ꯄ꯭ꯂꯦꯠꯐꯣꯝꯅꯤ
ꯑ ꯅꯪꯁꯦ ꯍꯧꯖꯤꯛꯀꯥꯟ ꯁꯤꯡꯒꯔ ꯑꯣꯏꯕ
ꯍꯣꯏ
ꯏꯁ ꯀꯔꯤꯒꯤ ꯁꯤꯡꯒ ꯂꯩꯔꯤꯅꯣꯕ ꯑꯩ ꯁꯥꯎꯅꯤꯡꯉꯦꯕ ꯃꯇꯝ ꯃꯇꯝ ꯍꯦꯟꯈ꯭ꯔꯦ ꯅꯪꯒꯤꯗꯣ
ꯆꯠꯂꯛꯑꯅ ꯃꯇꯝꯗꯣ ꯌꯧꯍꯟꯗꯦ ꯍꯣꯏ ꯃꯇꯝꯗꯨꯒ ꯈꯟꯕ ꯉꯝꯗ꯭ꯔꯤ
ꯑ ꯤꯡ ꯅꯨꯄꯤꯁꯤꯡꯅ ꯀꯩꯅꯣ ꯇꯧꯔꯗꯤꯀꯣ ꯐꯠꯇꯕꯅꯤ ꯑꯉꯥꯡꯒꯤꯁꯨ ꯐꯠꯇꯦ ꯎꯆ
ꯌꯥꯝꯟ ꯇꯥꯗ꯭ꯔꯣꯏꯗ ꯑꯩꯈꯣꯏꯗꯤ
ꯑꯗꯣꯝ ꯅꯪꯁꯨ ꯅꯪꯁꯨ ꯁꯤꯡꯒꯜ ꯑꯣꯏꯔꯦ ꯑꯩꯁꯨ ꯁꯤꯡꯒꯜ ꯑꯣꯏꯔꯦ ꯑꯗꯨꯒ ꯃꯇꯝꯁꯨ ꯌꯧꯈ꯭ꯔꯕꯅꯤꯅ ꯁꯣꯔꯠꯀꯠ ꯇꯧꯔꯁꯤꯔꯕ
ꯂꯥꯁꯇ ꯨꯖ ꯆ ꯈꯅꯤꯒꯣ
ꯐꯁꯗꯈꯨꯝꯃ
ꯎ ꯃꯦ ꯂꯥꯁ ꯔꯤꯖꯦꯛ ꯆꯠꯀꯅꯤꯣꯏ
ꯀꯩꯕ
ꯂꯇꯔꯤ
ꯑ ꯁꯤ ꯑꯁꯤꯒꯤꯔꯣ
ꯑꯥ
ꯑꯥ ꯑꯗꯨ ꯋꯥꯗꯤ ꯀꯩꯅꯣ ꯇꯧꯕꯗꯤ ꯇꯧꯅꯤꯡ ꯇꯧꯅꯤꯡꯕ ꯃ ꯀ
ꯅꯪꯗꯤ ꯀꯔꯥꯏ ꯂꯩꯕ꯭ꯔꯣ ꯀꯪꯂꯩꯄꯥꯛꯥꯛꯇ ꯅꯠꯇꯕ꯭ꯔꯣ
ꯍꯥꯏ ꯅꯠꯇꯦ ꯍꯥꯏꯗꯤ
ꯅꯨꯡꯉꯥꯏꯕ꯭ꯔꯥ
ꯑꯁ ꯅꯨꯡꯉꯥꯏꯇꯦ ꯍꯧꯖꯤꯛꯀꯥꯟꯁꯦ ꯑꯗꯨꯝ ꯑꯩꯒꯤ ꯄꯨꯟꯁꯤꯁꯦ ꯄꯣꯁꯒꯨꯝ ꯄꯣꯁꯇ ꯂꯩꯔꯦ
ꯀꯥꯏꯃ
ꯑꯩꯒꯤ ꯄꯨꯟꯁꯤꯗꯣ ꯄꯣꯁꯇ ꯂꯩꯔꯦꯕ ꯄꯣꯁ ꯑꯩꯈꯣꯏ ꯚꯤꯗꯤꯑꯣꯒꯨꯝꯕ ꯌꯦꯡꯕ ꯀꯥꯟꯗ ꯇꯤꯚꯤꯗ ꯑꯣꯏꯔꯁꯨ ꯐꯣꯂꯣ ꯑꯣꯏꯔꯁꯨ ꯄꯣꯁ ꯂꯩꯗ ꯅ
ꯑꯥ
ꯎꯝ ꯑꯗꯨꯒꯤ ꯆꯞ ꯃꯟꯕꯅꯦ ꯑꯩꯒꯤ ꯄꯨꯟꯁꯤꯁꯦ
ꯅꯥ ꯭ꯔꯣꯀꯔꯤ ꯇꯧ ꯄ꯭ꯔꯣ
ꯑꯁ ꯅꯥꯔꯗꯤ ꯅꯥꯕꯗꯤ ꯄꯨꯣꯁ ꯅꯠꯇꯦꯍꯦ ꯍꯥꯏꯗꯤ ꯄꯨꯣꯁ ꯍꯥꯏꯕꯗꯤ ꯑꯩꯅ ꯑ ꯀꯔꯤꯁꯨ ꯇꯧꯅꯤꯡꯉꯥꯏ ꯂꯩꯇꯕ ꯇ ꯇꯧꯗ꯭ꯔꯕꯁꯨ ꯌꯥꯗꯕ ꯑꯗꯨꯁꯨ ꯇꯧꯗꯕ
ꯎꯝ ꯇꯥꯎꯔꯅꯦ
ꯍꯥꯏꯗꯤ ꯅꯨꯄꯤꯒꯨꯝꯕ ꯂꯩꯔꯗꯤ ꯇꯧꯅꯤ ꯈꯟꯜꯂꯤꯅꯦ
ꯅꯨꯄꯤꯒꯤ ꯍꯤꯡꯕ ꯅꯪ ꯄꯨꯟꯁꯤꯁꯦ
ꯑꯁ ꯑꯩꯁꯨ ꯏꯊꯟꯗ ꯂꯩꯕꯅꯤꯅꯀꯣ ꯌꯥꯝ ꯋꯥꯕ ꯑꯗꯨꯅ ꯅꯣꯏꯒꯤ ꯁꯤꯕ꯭ꯂꯤꯡꯁ ꯇꯔꯨꯛ ꯍꯥꯏꯗꯥꯏꯅꯦ
ꯑꯥ
ꯎꯝ ꯇꯔꯨꯛ ꯑ ꯑꯃꯔꯥ ꯑꯅꯤꯔꯥ